ꯑꯍꯣ꯫
ꯀꯩꯗꯧꯔꯤꯅꯣ꯫
ꯐꯝꯃꯤꯅꯦ꯫
ꯅꯪꯕꯨ ꯑꯗꯨꯝ ꯀꯣꯜ ꯇꯧꯔꯤ ꯅꯦꯠ ꯅꯨꯡꯉꯥꯏꯇꯦ ꯀꯔꯤꯒꯤꯔ ꯈꯪꯗꯦ꯫
ꯅꯪꯒꯤ ꯃꯐꯝꯗ ꯑꯣꯏꯔꯝꯃꯅꯤ ꯅꯦꯠ ꯅꯨꯡꯉꯥꯏꯇꯕꯗꯣ ꯑꯩꯈꯣꯏꯗꯗꯤ ꯌꯥꯝ ꯅꯨꯡꯉꯥꯏꯅ꯫
ꯉꯁꯤꯗꯤ ꯑꯃꯨꯛ ꯇꯥꯏꯌꯦ ꯅꯍꯥꯟꯗꯣ ꯑꯃꯨꯛ ꯇꯧꯔꯒ ꯅꯪꯒꯤꯗꯣ ꯐꯖꯅ ꯇꯥꯗ꯭ꯔꯒ ꯑꯗꯨꯝ꯫ ꯊꯝꯈꯤꯕꯈꯤꯕꯗꯣ꯫
ꯎꯝ ꯉꯁꯤꯗꯤ ꯇꯥꯔꯕꯣ ꯐꯖꯅ꯫
ꯎꯝ ꯇꯥꯔꯦ꯫
ꯑꯗꯨ ꯁ꯭ꯀꯨꯜ ꯆꯠꯇꯕ꯭ꯔꯣ ꯆꯤꯆꯦꯕꯨ꯫
ꯎꯝ꯫ ꯉꯁꯤ ꯁ꯭ꯀꯨꯜ ꯆꯠꯀꯦ ꯇꯧꯔꯒ ꯐꯤꯔꯣꯜ ꯁꯨꯕꯤꯕꯗꯣ ꯁ꯭ꯀꯨꯜꯒꯤ ꯌꯨꯅꯤꯐꯣꯔꯝꯗꯣ꯫
ꯎꯝ꯫
ꯅꯣꯡ ꯇꯥꯏꯌꯦꯕꯣꯀꫭꫭ ꯑꯩꯈꯣꯏꯗ ꯑꯗꯨꯒꯤ ꯁꯣꯠꯄꯨꯒꯤ ꯆꯠꯇ꯭ꯔꯦ꯫
ꯀꯗꯥꯗꯤ ꯍꯥꯏꯅꯦ ꯁ꯭ꯀꯨꯜ ꯆꯠꯇꯅꯕꯗꯤ꯫
ꯅꯉꯛ ꯄꫭꯃ ꯉꯔꯥꯡꯗꯣ ꯅꯨꯁ ꯁ ꯁꯥꯃꯟꯕꯒꯤ ꯀꯩꯅꯣ꯫ ꯊꯣꯛꯄꯒꯤꯗꯣ ꯍꯨꯃꯥꯡ ꯊꯣꯛꯄꯒꯤꯗꯣ ꯅꯝꯊꯤꯈ꯭ꯔꯦꯕꯀꯣ꯫ ꯁꯨꯔꯔꯣꯏꯁꯦꯔꯥꯗꯤ ꯇꯧꯕꯅꯦ ꯑꯗꯨꯕꯨ꯫ ꯅꯨꯡꯉꯥꯏꯇꯦꯗꯅ ꯑꯩꯈꯣꯏꯗꯤ ꯃꯣꯠꯄꯗꯤ ꯌꯥꯔꯣꯏꯅ ꯑ꯫ ꯂꯩꯁꯥꯕꯤ ꯑꯣꯏꯔꯒ ꯅ ꯅ ꯆꯕꯗꯨꯗꯤ ꯇꯜꯂꯦꯗꯅ꯫ ꯑꯗꯨꯒꯤ ꯑꯗꯨꯒꯤ ꯑꯃꯨꯛ ꯁꯨꯕꯤꯔꯅꯤꯕ ꯁꯨꯕꯤꯔ ꯈꯪꯅꯤ꯫
ꯅꯥꯃꯥꯅꯕꯗ ꯅꯥ ꯍꯅꯨꯕꯤꯗꯤ꯫
ꯂꯩꯌꯦ ꯀꫭꯜ ꯇꯧꯔꯒꯥ ꯂꯩꯌꯦ꯫
ꯑꯗꯨꯁꯨ ꯆꯠꯇꯕ꯭ꯔꯥ꯫
ꯁꯇꯦ ꯎꯝ꯫
ꯑꯁ ꯅꯨꯡꯉꯥꯏꯔꯦꯅꯦ ꯃꯩꯗꯤ ꯂꯥꯛꯄ꯭ꯔꯣ꯫
ꯇꯧꯔꯛꯀꯦꯗꯤ ꯍꯥꯏꯗꯦꯅꯦ ꯅꯪꯁꯨ꯫
ꯊꯕꯛ ꯈꯔ ꯆꯤꯟꯕꯀꯣ꯫
ꯑꯩꯗꯤ ꯂꯣꯏꯈꯤꯕꯒꯤ ꯇꯧꯕ ꯌꯥꯗꯣꯏ ꯇꯨꯃꯤꯟꯅ ꯂꯩꯔꯤꯅꯦ ꯑꯩꯗꯤ꯫
ꯎꯝ ꯊꯕꯛ ꯈꯔ ꯆꯤꯟꯕ ꯑꯗꯨꯒꯤ ꯇꯧꯔꯛꯇꯦ꯫
ꯂꯥꯎ ꯆꯠꯄ꯭ꯔꯣ꯫
ꯑꯥꯎ ꯂꯥꯎꯁꯨ ꯆꯠꯂꯦ ꯊꯕꯛ ꯁꯨꯕꯁꯨ ꯆꯠꯂꯦ꯫
ꯀꯔꯤ ꯊꯕꯛ ꯁꯨꯕ꯭ꯔꯣ꯫
ꯁꯤ ꯀꯩꯅꯣ ꯑ ꯁꯤꯕꯦꯟꯒꯤ ꯃꯈꯥꯗꯀꯣ ꯃꯈꯥ ꯃꯈꯥꯔꯣꯝꯗ ꯊꯕꯛ ꯁꯨꯕ ꯆꯠꯂꯨꯕ ꯑꯗꯨꯒꯤ ꯁꯪꯗꯕꯒꯤꯅꯤꯅꯦ
ꯅꯃꯥꯅꯕꯁꯤꯡꯒꯔꯣ ꯅꯠꯇ꯭ꯔꯒ
ꯅꯠꯇꯦꯗ ꯏꯊꯟꯗ ꯀꯥꯎꯕꯀꯣ ꯃꯄꯨꯗꯣ ꯁꯤ ꯃꯈꯥꯗ ꯃꯈꯥꯗ ꯕꯤꯜꯗꯤꯡ ꯑꯃ ꯁꯥꯕꯗꯣ
ꯑ ꯎꯝ ꯁꯣꯔꯣꯛ ꯃꯇꯥꯏꯗ
ꯑ ꯆꯔꯁ ꯂꯩꯕ ꯆꯔꯖ ꯂꯩꯕꯗꯣ
ꯑꯥꯝ
ꯗ-ꯗ-ꯑꯗꯨꯗ
ꯑꯗꯨ ꯃꯅꯥꯛꯀꯤꯗ
ꯑꯥ ꯃꯆꯥ ꯑꯅꯤ ꯂꯩꯥꯕꯗꯣ
ꯎꯝ ꯎꯝ
ꯄꯥꯁꯇꯔ ꯇꯥꯎꯕꯗꯣ ꯅꯨꯄꯥ
ꯑꯗꯨ ꯑꯗꯨꯔꯣꯝꯗ ꯊꯕꯛ ꯁꯨꯕ ꯂꯥꯛꯑꯣ ꯍꯥꯏꯕ ꯀꯧꯕꯀꯣ ꯑꯗꯨꯒꯤ ꯆꯠꯂꯨꯕ
ꯐꯩꯅꯦ ꯅꯨꯃꯤꯠ ꯑꯃꯗ ꯀꯌꯥ ꯀꯌꯥ ꯄꯤꯒꯦ
ꯅꯨꯃꯤꯠ ꯑꯃꯓꯦ ꯃꯣꯏꯗꯗꯤ ꯆꯥꯝꯃꯔꯤ ꯈꯛꯇ ꯄꯤꯌꯦ ꯑꯗꯣ ꯑꯇꯣꯞꯄꯗꯤꯀꯣ ꯂꯦꯕꯔꯁꯤꯡꯒꯗꯤ ꯆꯥꯃꯉꯥ ꯆꯥꯝꯃꯉꯥ ꯄꯤꯅꯕꯅꯦꯕ ꯑꯗꫭ ꯈꯗꯤ ꯃꫭ-ꯈꯗꯤ ꯃꯣꯏ ꯆꯝꯔꯤ ꯈꯛꯇ ꯄꯤꯌꯦ
ꯊꯕꯛꯛꯇꯣ ꯋꯥꯕ꯭ꯔꯥ ꯀꯃꯥꯏꯅ ꯇꯧꯕ꯭ꯔꯣ
ꯏꯁ ꯁꯤꯃꯦꯟꯒꯤ ꯊꯕꯛꯄꯨ ꯋꯥꯗ꯭ꯔꯗꯤ ꯌꯥꯝ ꯋꯥꯕꯖꯥꯠꯅꯤ
ꯋꯥꯔꯁꯨ ꯇꯧꯕ ꯇꯥꯕꯅꯤꯅꯦ ꯐ꯭ꯔꯤꯗ ꯂꯩꯔꯁꯨ ꯄꯩꯁꯥ ꯂꯥꯛꯇꯕꯅꯤꯅ
ꯑꯗꯨꯅꯤꯅꯦ ꯁꯨꯗꯔꯗꯤ ꯆꯥꯕ ꯐꯪꯗꯕꯅꯤꯅ ꯍꯥ
ꯁꯨꯕ ꯇꯥꯕꯅꯦ ꯎꯃꯝ ꯁ꯭ꯀꯨꯜꯗꯤ ꯆꯠꯇ꯭ꯔꯤ
ꯆꯠꯇꯔꯦ ꯑꯦꯛꯖꯥꯝꯅ ꯅꯛꯁꯤꯂꯥꯛꯑꯦ
ꯎꯥꯝ
ꯑꯦꯛꯖꯥꯝꯗꫭ ꯗꯦꯠ ꯅꯣꯠꯕꯨꯛ ꯅꯣꯠꯕꯨꯛ ꯐꯥꯎ ꯂꯩꯗ꯭ꯔꯤꯌꯦ
ꯁꯝ ꯄꯝꯃꫭ ꯑꯗꯨꯗꯤ ꯑꯔꯤꯛꯄ
ꯍꯤ ꯍꯤ ꯇꯃꯤꯅꯦ ꯄꯪ ꯇꯝ ꯇꯃꯤꯅꯦ ꯇꯝꯕ ꯌꯥꯔꯦ ꯍꯥꯏꯅ ꯄꯪꯇꯝ ꯇꯝꯕꯅꯤ
ꯑꯩꯈꯣꯏꯗꯤ ꯂꯥꯏꯔꯤꯛ ꯐꯤꯗ ꯆꯥꯕ ꯌꯥꯗꯕꯅꯤꯅ ꯑꯗꯨꯝ ꯊꯕꯛ ꯁꯨꯔꯒ ꯑꯃ ꯑꯃ ꯇꯧꯕ ꯇꯥꯕꯅꯤꯅ ꯂꯥꯏꯔꯤꯛꯀꯤ ꯋꯥꯗꯤ ꯂꯥꯏꯔꯤꯛꯇꯗꯤ ꯑꯩꯈꯣꯏꯗꯤ ꯃꯥꯏ ꯄꯥꯛꯄꯗꯤ ꯁꯨꯡꯉꯝ ꯉꯝꯃꯔꯣꯏꯕ
ꯍꯌꯦꯡꯗꯤ ꯀꯣꯆꯤꯡꯗꯤ ꯆꯠꯇꯕ꯭ꯔꯥ
ꯆꯠꯂꯦ
ꯑꯌꯨꯛꯇꯁꯨ
ꯑꯌꯨꯛꯇꯁꯨ ꯆꯠꯂꯦ ꯑꯌꯨꯛꯇ ꯉꯟꯅ ꯆꯠꯂꯦ
ꯅꯨꯡꯊꯤꯟꯗꯨꯅ ꯄꯨꯡ ꯀꯌꯥꯗ ꯆꯠꯇꯣꯏꯕ ꯍꯣꯔꯦꯟꯟꯅ
ꯏꯃꯥꯟꯅꯕꯤ ꯈꯣꯟꯖꯦꯜ ꯇꯥꯕ꯭ꯔꯣ
ꯈꯔ ꯈꯔ ꯇꯥꯏ
ꯃꯈꯣꯟꯅ ꯀꯟꯕꯅꯦ ꯈꯪꯗꯦ
ꯃꯈꯣꯟꯗꯣ ꯅꯨꯄꯥꯒꯤ ꯃꯥꯜꯂꯤꯅꯦ
ꯎꯝ ꯃꯤ ꯈꯔꯅꯁꯨ ꯑꯗꯨꯝ ꯑꯗꯨꯝ ꯍꯥꯏꯔꯛꯕꯅꯦ ꯅꯨꯄꯥꯒ ꯂꯩꯃꯤꯟꯅꯕ꯭ꯔꯣ ꯅꯪ
ꯏꯈꯣꯟꯗ ꯆꯥꯎꯋꯤꯅꯦ ꯒꯣ ꯒꯣ
ꯆꯥꯎꯕꯒꯤ ꯎꯝ ꯅꯪ ꯅꯨꯄꯥꯒ ꯂꯩꯃꯤꯟꯅꯕ ꯃꯥꯜꯜꯂꯤꯦꯗ ꯃꯤ ꯈꯔꯅ ꯑꯩꯀꯣ ꯇꯧꯔꯀꯥꯟꯗ ꯊꯥꯔꯗꯤ ꯃꯥꯅꯦ
ꯕꯦꯔꯥꯅꯤꯅꯦ ꯑꯗꯨ ꯅꯨꯄꯤꯗꯣ
ꯇꯞꯅ ꯉꯥꯡꯉꯣ ꯀꯣꯅꯣ ꯈꯔ ꯍꯧꯕꯅꯤꯅꯀꯣ
ꯑꯗꯨ ꯑꯗꯣ ꯉꯁꯤ ꯅꯣꯡ ꯇꯥꯕ꯭ꯔꯥ ꯅꯣꯏꯔꯣꯝꯗ
ꯍꯧꯖꯤꯛꯇꯤ ꯇꯥꯗꯦ ꯃꯪꯉꯦ ꯅꯣꯡ ꯐꯖꯅ ꯃꯪꯉꯦ ꯇꯥꯗꯤ ꯇꯥꯔꯛ ꯇꯦ
ꯈꯣꯏꯔꯣꯝꯗꯁꯨ ꯈ꯭ꯔ ꯈꯛꯇꯤ ꯇꯥꯏꯌꯦ
ꯅꯣꯏꯔꯣꯝꯗꯗꯤ ꯅꯣꯡ ꯐꯖꯅ ꯇꯥꯏ ꯑꯩꯈꯣꯏꯔꯣꯝꯗꯗꯤ ꯅꯣꯡ ꯇꯥꯔꯁꯨ ꯈꯤꯇꯪ ꯈꯤꯇꯪꯀꯣ
ꯉꯔꯥꯡꯗꯨꯗꯤ ꯐꯖꯅ ꯇꯥꯏꯌꯦ
ꯎꯝ ꯑꯩꯈꯣꯏꯗꯗꯤ ꯑꯗꯨꯃꯥꯏꯅ ꯇꯧꯗꯤ ꯉꯔꯥꯡ ꯅꯣꯡ ꯇꯥꯗꯤ ꯑꯩꯈꯣꯏꯗ ꯑꯣ ꯁꯤꯗ ꯆꯨꯅꯤꯡꯗꯕ ꯃꯥꯜꯂꯦ ꯑ ꯑꯗꯨꯒ ꯑꯩꯈꯣꯏ ꯈꯨꯟꯗ ꯑꯗꯨꯝ ꯂꯩꯅꯕ꯭ꯔꯣ ꯃꯤꯁꯤꯡꯁꯦ
ꯃꯤ ꯈꯔꯗꯤ ꯂꯩꯇꯦꯗ ꯑꯩꯈꯣꯏ ꯑꯩꯁꯨ ꯑꯩꯁꯨ ꯉꯔꯥꯡ ꯂꯩꯕꯅꯦꯕ ꯃꯈꯥꯗ
ꯎꯝ
ꯗꯣ ꯉꯁꯤ ꯑꯃꯨꯛ ꯂꯥꯛꯄ ꯑꯗꯣ
ꯅꯤꯡꯊꯧꯀꯥꯗ ꯑꯃꯨꯛ ꯀꯨꯝꯒꯦ ꯇꯧꯕꯀꯣ ꯑꯗꯨꯒꯤ
ꯀꯔꯤ ꯃꯈꯣꯜꯂ ꯇꯛ ꯇꯛ ꯇꯛ ꯇꯛ ꯇꯧꯔꯤꯗꯣ
ꯑꯗ ꯁ꯭ꯀꯨꯜ ꯁ꯭ꯀꯨꯜ ꯃꯟꯗꯦꯗꯒꯤ ꯁ꯭ꯀꯨꯜ ꯆꯠꯀꯦ ꯇꯧꯕꯗꯨ ꯃꯈꯥꯗ ꯂꯩꯔꯒ
ꯅꯅꯥꯎꯅꯨꯄꯥꯗꯤ
ꯑꯅꯥꯎꯄꯥꯗꯤ ꯆꯠꯈꯤꯕꯅꯦ
ꯁ꯭ꯀꯨꯜ ꯆꯠꯈꯤꯕ
ꯎꯝ
ꯅꯣꯏ ꯅꯃꯥꯗꯤ
ꯂꯩꯌꯦ ꯌꯨꯝꯗ ꯂꯩꯌꯦ
ꯎꯝ ꯇꯨꯝꯗꯨꯅ ꯂꯩꯕ ꯅꯨꯡꯉꯥꯏꯕꯅꯤꯗ
ꯅꯅꯥꯎꯅꯨꯄꯥ ꯆꯠꯈ꯭ꯔꯕꯣ
ꯆꯇ꯭ꯔꯤꯌꯦ ꯃꯨꯛ ꯆꯠꯄ ꯌꯥꯔꯔꯣꯏ
ꯀꯔꯝ ꯀꯥꯟꯗ ꯆꯠꯀꯅꯤ ꯍꯥꯏꯕ꯭ꯔ
ꯎꯝ ꯉꯁꯤ ꯍꯞꯇꯥ ꯆꯠꯀꯦ ꯇꯧꯕ ꯃꯥꯜꯂꯦ
ꯑꯣ ꯑꯗꯨꯗꯣ ꯅꯅꯥꯎ ꯅꯨꯄꯤꯗꯤ ꯑꯣꯟꯂꯥꯏꯟ ꯀ꯭ꯂꯥꯁ ꯂꯧꯕ꯭ꯔꯅꯦ
ꯈꯪꯗꯦꯗ ꯂꯧꯕ꯭ꯔ ꯂꯧꯗꯕ꯭ꯔ
ꯃꯣꯏ ꯁ꯭ꯀꯨꯜꯗꯣ ꯑꯣꯟꯂꯥꯏꯟ ꯀ꯭ꯂꯥꯁ ꯂꯧꯋꯤ ꯍꯥꯏꯅ
ꯎꯝ ꯂꯧꯗꯤ ꯂꯧꯕꯅꯦ ꯂꯧꯔꯁꯨ ꯒꯦꯟ ꯃꯦꯟ ꯊꯥꯔꯣꯏ ꯅꯦꯋꯥꯛ ꯁꯛꯇꯥꯗꯨꯒ
ꯍꯨ ꯑꯁꯤꯔꯣꯝ ꯗ ꯅꯦꯠ ꯌꯥꯝ ꯐꯕꯅꯦꯍꯦ
ꯎꯝ ꯈꯪꯗꯦ ꯃꯤ ꯈꯔꯒꯤ ꯐꯔꯁꯨ ꯃꯤ ꯈꯔꯒꯤꯗꯤ ꯌꯥꯔꯣꯏꯕ
ꯑꯁ ꯑꯗ ꯅꯣꯏꯔꯣꯝꯗꯣ ꯂꯩ ꯅꯨꯡꯉꯥꯏꯕ꯭ꯔꯅꯦ
ꯈꯣꯏꯔꯣꯝꯗꯣ ꯍꯥꯏꯗꯤ ꯑꯩꯈꯣꯏ ꯏꯅꯥꯎ ꯅꯨꯄꯤꯈꯣꯏ ꯂꯩꯕꯗꯣ
ꯅꯠꯇꯦ ꯍꯧꯖꯤꯛ ꯍꯥꯏꯗꯤ ꯅꯪ ꯂꯩꯔꯤꯕ ꯃꯐꯝꯗꯣ
ꯅꯨꯡꯉꯥꯏꯌꯦ ꯄꯦ ꯁꯥ ꯂꯩꯔꯗꯤ ꯌꯥꯝ ꯊꯤꯅ ꯅꯨꯡꯉꯥꯏꯈꯤꯕꯖꯥꯅꯦ ꯄꯦꯁꯥ ꯂꯩꯗꯕꯒꯤ ꯁꯦꯝꯅꯤ ꯄꯩꯁꯥ ꯂꯩꯇꯕꯒꯤ ꯅꯨꯡꯉꯥꯏꯇꯕꯀꯣ
ꯅꯨꯡꯁꯤꯠꯒꯁꯦ ꯐꯪꯕ꯭ꯔꯅꯦ ꯅꯨꯡꯁꯤꯠꯒꯗꯤ ꯐꯪꯂꯝꯗꯧ ꯃꯥꯟꯗꯦꯅꯦ
ꯑꯁ ꯏꯍꯥꯡ ꯏꯍꯥꯡꯉꯦ ꯅꯪ ꯂꯥꯛꯇ꯭ꯔꯤꯕꯣ ꯁꯤ ꯑꯩꯈꯣꯏ ꯂꯩꯕ ꯃꯐꯝꯗ ꯌꯥꯝꯅꯁꯨ ꯏ ꯃꯣꯠꯁꯨ ꯃꯣꯠ ꯑꯤ ꯌꯥꯝꯅꯁꯨ ꯀꯣ ꯅꯥꯂꯦꯕ ꯑꯩꯈꯣꯏꯔꯣꯝꯗꯗꯤ
ꯑꯩꯗꯤ ꯂꯥꯛꯇ꯭ꯔꯤꯅꯦ ꯑꯃꯨꯐꯥꯎ ꯂꯥꯛꯇ꯭ꯔꯤ
ꯑꯁ ꯅꯥꯜꯂꯦ ꯐꯖꯅ
ꯅꯣꯡꯃ ꯀꯣꯏꯔꯛꯒꯦꯅꯦ
ꯎꯝ ꯀꯩꯅꯣ ꯅꯣꯏꯅ ꯃꯥꯒꯤ ꯃꯃꯥꯒꯤ ꯃꯆꯦꯠ ꯃꯅꯥꯎ ꯅꯨꯄꯤꯔꯣ ꯁꯤꯗ ꯂꯩ ꯍꯥꯏꯕꯗꯣ
ꯀꯅꯥ ꯎꯝ
ꯂꯩꯔꯝꯅꯦ ꯅꯃꯗ ꯍꯪꯉꯣ ꯅꯣꯡꯃ ꯍꯪꯉꯣ ꯅꯍꯥꯟ ꯗꯣ
ꯉꯍꯥꯟꯗꯣ ꯃꯤ ꯂꯥꯛꯄ ꯑꯗꯨꯗꯤ ꯕꯣꯕꯣꯛꯀ ꯃꯁꯨ ꯅꯨꯄꯥ ꯑꯃꯒ
ꯈꯪ ꯈꯪꯗꯦ ꯂꯩꯕꯅꯦ ꯅꯣꯏꯅ ꯃꯥꯒꯤ ꯃꯃꯥꯒꯤ ꯃꯅꯥꯎꯅꯨꯄꯤ ꯑꯣꯏꯔꯝꯅꯤ ꯁꯤꯗ ꯌꯨꯝ ꯄꯥꯜꯂꯦ ꯍꯥꯏꯕꯗꯣ
ꯃꯔꯤ ꯃꯇꯥ ꯊꯣꯛꯄ꯭ꯔꯥ ꯈꯪꯗꯦꯅꯦ ꯑꯩꯗꯤ
ꯅꯪꯒꯤ ꯅꯃꯥꯒꯤ ꯃꯅꯥꯎꯅꯨꯄꯤ ꯃꯆꯥ ꯅꯣꯏ ꯁ꯭ꯀꯨꯜ ꯀꯥꯃꯤꯟꯅꯕ ꯅꯍꯥꯟ ꯇꯦꯟ ꯊꯥꯃꯤꯟꯅꯕ ꯅꯨꯄꯤꯗꯣ ꯅꯍ ꯅꯍꯥꯟꯗꯨ ꯁꯤꯗ ꯂꯥꯛꯕ ꯃꯤꯗꯨꯗꯤ ꯑꯩꯁꯤ ꯐꯥꯔꯁ ꯗꯦꯗ
ꯑꯣ ꯂꯩꯕꯖꯥꯠꯅꯤꯅꯦ ꯑꯗꯨꯗꯤ ꯑꯩꯗꯤ ꯈꯪꯗꯦꯅꯦ
ꯍꯪꯉꯣ ꯄꯥꯛꯃꯜꯂꯦ ꯑ ꯁꯤ ꯐꯥꯎ ꯈꯪꯗ꯭ꯔꯗꯤ
ꯃꯇꯝ ꯂꯩꯇꯕ ꯍꯥꯏꯇꯥꯔꯦꯅꯦ
ꯍꯪꯉꯣ ꯍꯪꯉꯣ ꯅꯣꯏ ꯃꯥꯗ ꯂꯩꯕ꯭ꯔꯥ ꯈꯣꯠꯄ꯭ꯔꯥ
ꯆꯥꯛ ꯢꯟꯁꯥꯡꯗꯤ ꯆꯔꯕꯣ
ꯆꯥꯔꯦ ꯈꯥꯃꯦꯟꯒ ꯑꯂꯨꯒ ꯆꯥꯏꯌꯦ
ꯍꯥꯏꯕꯗꯤ ꯑꯩꯈꯣꯏꯗꯤ ꯑꯗꯨꯒꯨꯝꯕꯗꯣ ꯆꯥꯕ ꯐꯪꯗ꯭ꯔꯦꯅꯤ
ꯈꯨꯟꯗꯨꯅ ꯍꯦꯟꯅ ꯏꯟꯖꯥꯡ ꯂꯩꯕ ꯃꯥꯜꯂꯦ ꯑꯩꯈꯣꯏꯁꯨꯅꯦ ꯏꯟꯖꯥꯡ ꯂꯩꯇꯦ ꯏꯟꯖꯥꯡ ꯆꯥꯅꯤꯉꯥꯏ ꯂꯩꯇꯦ ꯅꯠꯇꯦ ꯁꯃꯥꯏ ꯀꯥ ꯅꯩꯅ ꯍꯥꯏꯔꯕ
ꯍꯟꯁꯥꯡ ꯂꯩꯇꯕꯅꯤꯅ ꯍꯥꯏꯗꯤ ꯁꯥ ꯈꯛꯇ ꯆꯥꯔ ꯂꯩꯅꯦ
ꯐꯩꯅꯦ ꯁꯥ ꯂꯩꯕ ꯐꯪꯉꯅꯤ ꯑꯩꯈꯣꯏꯅ ꯁꯥ ꯆꯥꯕ ꯐꯪꯗꯦꯕꯀꯣ
ꯑꯗꯨꯣꯏ ꯍꯧꯖꯤꯛ ꯑꯗꯨꯒꯨꯝꯕ ꯑꯂꯨꯒꯨꯝꯕ ꯈꯥꯕꯦꯟꯒꯨꯝꯕꯗ ꯆꯥꯕ ꯐꯪꯗ꯭ꯔꯦ ꯀꯨꯏꯔꯦ ꯆꯥꯗꯕ
ꯁꯥ ꯆꯥꯃꯟꯗꯕꯒꯤ ꯏꯁꯥꯁꯦ ꯅꯥꯒꯦ ꯇꯧꯑꯦ ꯔꯖꯤꯒꯁꯦ ꯂꯩꯇ꯭ꯔꯦ ꯍꯥꯏꯕ ꯊꯤꯒꯁꯦ ꯑꯝꯇ ꯐꯥꯏꯗ꯭ꯔꯦꯕ
ꯑꯩꯈꯣꯏꯗꯤ ꯃꯅꯥ ꯃꯁꯤꯡ ꯂꯩꯇꯕꯒꯤ ꯁꯥ ꯆꯥꯝꯃꯟꯕꯒꯤ ꯅꯥꯒꯦ ꯇꯧꯔꯦꯅ ꯌꯥꯗ꯭ꯔꯦ
ꯗ꯭ꯔꯕꯣ
ꯆꯣꯜꯊꯔꯦꯗ ꯍꯛꯆꯥꯡꯒꯁꯦ ꯊꯕꯕꯨꯗꯤ ꯊꯥꯏꯌꯦ
ꯃꯊꯛꯇ ꯊꯥꯕ꯭ꯔꯣ꯫
ꯑꯈꯛ ꯊꯥꯕꯅꯦ
ꯆꯠꯄ ꯌꯥꯕ꯭ꯔꯣ ꯑꯗꯨꯗꯗꯤ꯫
ꯃꯔꯛ ꯃꯔꯛꯇ ꯆꯠꯄꯅꯦꯗ ꯄꯥꯛ ꯆꯠꯇꯦ ꯑꯗꯨꯗ
ꯎꯝ
ꯉꯁꯥꯏꯗꯁꯨ ꯀꯩꯝ ꯇꯧꯗꯦꯗ ꯉꯁꯥꯏꯗꯁꯨ ꯈꯣꯡꯅ ꯂꯥꯛꯑꯦꯗ ꯃꯈꯥꯗꯒꯤ ꯃꯤ ꯈꯔꯁꯤꯅ ꯀꯤꯒꯟꯕꯅ
ꯁꯤ ꯅꯣꯢ ꯃꯊꯛꯇ ꯃꯆꯥꯥ ꯅꯨꯄꯤ ꯑꯃꯈꯛ ꯂꯩꯕ ꯅꯨꯄꯤꯗꯣ
ꯎꯝ꯫
ꯑꯩ ꯌꯥꯝ ꯀꯤꯔꯝꯗꯧ ꯃꯥꯜꯂꯦ ꯑꯗꯨꯁꯨ꯫
ꯑꯁ ꯌꯥꯔꯦ ꯑꯗꯨꯗꯤ ꯀꯗꯥꯏꯒꯦ꯫ ꯉꯁꯨ ꯉꯁꯨ ꯉꯁꯨ ꯃꯃꯥꯗꯣ꯫ ꯑꯁꯤ ꯃꯈꯥꯗ ꯇꯨꯝꯕꯅꯦꯕ꯫
ꯎꯝ꯫
ꯃ ꯃꯄꯥꯁꯨ ꯌꯨꯝꯗ ꯇꯨꯝꯗꯕꯅꯤꯗ꯫
ꯎꯝ꯫ ꯀꯃꯜꯂꯦ ꯃꯣꯏꯁꯨ ꯈꯪꯗꯦ ꯀꯔꯤꯒꯤꯔ ꯈꯪꯗꯦ꯫
ꯏꯆꯥꯎ ꯆꯥꯎꯔꯒ꯫
ꯑꯗꯨꯅꯦ ꯏꯁꯥ ꯆꯥꯎꯔꯒ꯫
ꯃꯣꯏ ꯃꯌꯨꯝꯗ ꯇꯝꯗꯔꯤꯕꯅꯦ ꯑꯃꯨꯛꯄꯥꯎ ꯇꯝꯗꯔꯤꯕꯅꯦ ꯃꯣꯏ꯫꯫
ꯀꯣꯏꯗꯤ꯫ ꯑꯩꯈꯣꯏ ꯏꯅꯥꯎꯄꯥꯅꯦ ꯏꯅꯥꯎꯄꯤꯅꯦ ꯑꯩꯈꯣꯏ ꯕꯣꯛꯅꯦ ꯃꯣꯏꯗꯤ ꯃꯈꯥꯗ ꯂꯩꯕ ꯃꯥꯜꯂꯦ꯫
ꯉꯔꯥꯡꯗ ꯎꯅꯦ꯫
ꯎꯝ꯫
ꯀꯩꯅꯣ ꯀꯩꯅꯣ ꯌꯥꯝ ꯍꯣꯜꯂꯤꯅꯦ ꯅꯣꯏꯁꯨ꯫
ꯄꯣ ꯆꯩꯔꯣ꯫
ꯎꯝ ꯈꯟꯗꯦ ꯆꯥꯛ ꯃꯥꯜꯂꯦꯗ꯫ ꯑꯩ ꯈꯟꯕꯗ ꯅꯣꯏꯒꯤꯔ ꯅꯈꯣꯏꯒꯤꯔꯗꯤ ꯈꯪꯗꯦ꯫
ꯎꯝ꯫
ꯅꯣꯏ ꯅꯣꯏ ꯕꯕꯥꯒꯤ ꯑꯣꯇꯣꯗꯣ ꯌꯥꯝ ꯍꯣꯜ ꯂꯩꯌꯦꯕ ꯊꯕꯛ ꯁꯨꯕ ꯀꯥꯟꯗ ꯎꯑꯦ꯫ ꯅꯅꯥꯎ ꯅꯨꯄꯥ ꯑꯇꯣꯝꯕꯗꯤ ꯂꯩꯕ꯭ꯔꯣ ꯃꯈꯥꯗ ꯂꯩꯕ꯭ꯔꯣ ꯑꯗꯨꯗꯁꯨ꯫
ꯃꯊꯛꯇꯅꯤ ꯏꯃꯥꯒ꯫
ꯑꯗꯨꯁꯨ ꯑꯨꯕꯀꯣ ꯉꯔꯥꯡꯗꯣ꯫
ꯎꯝ꯫
ꯅꯣꯏꯅꯃꯥꯟꯅꯕꯒꯤ ꯃꯆꯦꯗꯣ꯫
ꯎꯝ꯫
ꯑꯣ ꯀꯥꯈ꯭ꯔꯕꯅꯦ꯫
ꯀꯔꯤ ꯍꯥꯏꯕ꯫
ꯉꯁꯤꯗ ꯑꯃꯨꯛ ꯀꯥꯈ꯭ꯔꯕꯅꯦꯕ꯫
ꯎ
ꯅꯃꯥꯟꯅꯕꯒꯤ ꯃꯆꯦꯗꯣ꯫
ꯏꯃꯥꯟꯅꯕꯒꯤ ꯃꯆꯦ꯫
ꯅꯃꯥꯟꯅꯕꯤꯒꯤ ꯃꯆꯦꯗꯣ꯫
ꯎꯝ꯫
ꯑꯗꯣ ꯉꯁꯤ ꯑꯃꯨꯛ ꯀꯥꯈ꯭ꯔꯕꯅꯤꯅꯦ꯫
ꯀꯥꯈ꯭ꯔꯝꯅꯦ ꯍꯥꯏꯗꯤ ꯀꯗꯥꯏꯗ꯫
ꯏ ꯃꯅꯥꯎꯅꯨꯄꯤ ꯈꯣꯏꯗ꯫ ꯃꯅꯥꯎꯅꯨꯄꯤ ꯑꯃ ꯊꯕꯛ ꯁꯨꯔꯤꯗꯅ꯫
ꯑꯣ ꯔꯤꯝꯁꯇ ꯁꯨꯕꯗꯣ ꯖꯦꯅꯤꯝꯁꯇ ꯁꯨꯕꯗꯣ꯫
ꯑꯥ꯫
ꯑꯣ ꯑꯣ ꯈꯪꯉꯦ꯫
ꯑꯗ ꯉꯁꯤ ꯑꯃꯨꯛ ꯊꯤꯟꯗꯣꯛꯈ꯭ꯔꯕꯅꯤꯅꯦ꯫
ꯊꯤꯟꯗꯣꯛ ꯊꯤꯟꯖꯤꯟ ꯊꯤꯟꯗꯣꯛ ꯊꯤꯟꯖꯤꯟ꯫
ꯑꯗꯨ ꯈꯠꯇ ꯇꯧ ꯂꯩꯔꯅꯦ ꯉꯥꯏꯍꯥꯛ ꯂꯩꯔꯗꯤ ꯑꯃꯨꯛ ꯀꯨꯝꯔꯛꯀꯅꯤꯗ ꯈꯪꯉꯤꯗ ꯑꯩ꯫
ꯎꯝ꯫ ꯐꯅꯦ ꯇꯥꯕ꯭ꯔꯣ꯫
ꯇꯥꯏ꯫
ꯀꯩ ꯌꯦꯟꯖꯥꯡ ꯆꯥꯔꯦ ꯅꯣꯏ
ꯉꯁꯤꯁꯦ ꯏꯔꯣꯜꯕ ꯑꯣꯏꯅ ꯇꯧꯔꯦꯗ ꯉꯥ ꯃꯆꯦꯠ ꯈꯔꯒ
ꯁꯥꯎꯔꯝꯅꯤ ꯑꯩꯗꯤ ꯋꯤꯟꯇꯔ ꯑꯃꯨꯛ ꯆꯪꯅꯤꯡꯈ꯭ꯔꯦ ꯋꯤꯟꯇꯔꯒꯤ
ꯍꯥꯎꯕꯨꯗꯣ ꯁꯅꯤ ꯀ
ꯌꯥꯝ ꯍꯥꯎꯋꯦ ꯏꯔꯣꯟꯕꯁꯨ
ꯏꯔꯣꯝ ꯁꯣ ꯍꯥꯏ ꯀꯥꯡꯁꯣꯏꯒꯨꯝꯕꯁꯨ ꯉꯥꯒꯨꯝꯕ ꯌꯥꯏꯕ ꯍꯥꯕꯗꯤ ꯍꯥꯎꯣꯏꯕ
ꯀꯥꯡꯉꯧꯁꯨ ꯇꯧꯋꯤꯅꯦ ꯑꯩꯈꯣꯏꯗꯤ꯫
ꯎꯝ
ꯗꯨꯒꯤ
ꯅꯣꯏꯅꯦ ꯏꯌꯥꯝꯕ ꯈꯣꯏꯗꯤ ꯂꯩꯔꯝꯅꯤꯅ꯫
ꯌꯦꯗꯤꯁꯀꯣ ꯆꯆꯥ ꯀꯗ꯭ꯔꯣ
ꯌꯥꯏꯁ꯭ꯀꯨꯜ ꯆꯠꯀꯅꯤ ꯑꯩꯈꯣꯏ ꯏꯁꯄꯣꯠ ꯑꯃꯨꯛ ꯂꯩꯔꯦ ꯊꯥꯔꯁꯗꯦꯗꯒꯤ ꯁꯦꯇꯔꯗꯦ ꯐꯥꯎ꯫
ꯌꯥꯝꯗꯦꯅꯥ
ꯎꯝ ꯑꯩꯈꯣꯏ ꯇ꯭ꯔꯥꯏꯕꯦꯜꯒꯤꯅꯦꯗ
ꯐꯦꯕꯋꯥꯒꯤ ꯈꯇꯥ
ꯎꯝ ꯑꯣ ꯅꯣꯏ ꯈꯨꯟꯗꯒꯤ ꯑꯩꯈꯣꯏ ꯁ꯭ꯀꯨꯜ ꯀꯥꯕ ꯅꯨꯄꯤ ꯂꯩꯅ꯫
ꯑꯃ ꯈꯛ ꯃꯌꯥꯡ ꯀꯪꯉꯒ ꯂꯩꯕꯗꯣ꯫
ꯃꯤꯌꯥꯡ ꯀꯪꯕ ꯅꯠꯇꯕ ꯑꯃ ꯈꯣꯏ ꯁꯤ ꯍꯧꯖꯤꯛ ꯏꯕꯥꯅꯤ ꯂꯩꯃꯤꯟꯅꯕ꯫ ꯅꯨꯄꯤꯒꯤ ꯑꯃꯨꯛ ꯃꯅꯥꯎ ꯅꯨꯨꯄꯤ ꯊꯣꯛꯄꯗꯣ ꯈꯔ ꯉꯧꯔꯒ ꯅꯦꯝꯕꯗꯣ ꯑꯗꯨꯒ ꯅꯣꯏ ꯅꯃꯥꯒꯤ ꯃꯅꯥꯎꯅꯨꯄꯤꯒꯤ ꯃꯆꯥꯗꯣ ꯑꯗꯨ ꯁꯨꯨꯕꯣꯁꯅꯥꯅꯤꯉ ꯏꯅꯦ
ꯍꯣꯏ ꯑꯁꯤ ꯑꯩ ꯅꯍꯥꯟ ꯂꯩꯃꯤꯕ ꯃꯐꯝ ꯃꯅꯥꯛꯇ ꯒ꯭ꯔꯥꯎꯟ ꯑꯃ ꯂꯩꯕꯗꯣ ꯁꯒꯣꯜꯒꯨꯝꯕ ꯂꯩꯕꯗꯣ ꯈꯪꯕ꯭ꯔꯥ
ꯂꯀꯦꯒꯦ
ꯑꯗꯨꯗ ꯁꯥꯟꯅꯒꯅꯤ ꯊ꯭ꯔꯤ ꯗꯦꯖ ꯁꯥꯟꯅꯗꯣꯏꯕ
ꯅꯪ ꯅꯣꯏꯗꯤ ꯌꯥꯎꯗ꯭ꯔꯣ
ꯈꯪꯅꯦ ꯑꯩꯉꯣꯟꯗ ꯐꫭꯔ ꯍꯟꯗ꯭ꯔꯦꯠ ꯃꯤꯇꯔ ꯔꯦꯁ ꯇꯣꯛꯁꯦ ꯌꯦ ꯍꯦ-ꯍꯦ-ꯍꯦ-ꯑꯦ
ꯆꯦ-ꯍꯤ-ꯍꯤ ꯑꯃꯗꯨꯗꯤ-ꯑꯃꯗꯨꯗꯤ
ꯑꯥ-ꯍ ꯑꯃꯗꯨꯁꯅꯥꯗꯧ ꯃꯥꯟꯗꯦꯗ ꯍꯥ
ꯑꯃꯗ ꯌꯥꯗ꯭ꯔꯣ
ꯍꯥ
ꯑꯃꯗ ꯑꯃꯗ ꯑꯃꯐꯥꯎ ꯌꯥꯎꯗ꯭ꯔꯅꯦ ꯅꯨꯃꯅꯨꯕꯤꯗ
ꯑꯩꯉꯣꯟꯗꯁꯨ ꯕꯣꯜ ꯁꯅꯁꯦ ꯍꯥꯏꯌꯦ ꯁꯞꯁ꯭ꯇꯤꯇꯨꯠ ꯂꯦꯞꯄꫭ ꯍꯥꯏꯌꯦ ꯏꯍꯤ-ꯍꯤꯏ ꯁ꯭ꯕꯁꯇꯤꯇꯨꯠꯇ ꯂꯦꯞ ꯄꯣ ꯍꯥꯏꯥꯏꯕ
ꯅꯃꯥꯟꯅꯕꯤꯗꯨꯁꯨ ꯁꯅꯥꯒꯗꯕꯅꯤꯅꯦ ꯅꯣꯏꯕꯤꯗꯣ
ꯎꯝ ꯁꯅꯥꯔꯗꯤ ꯄꯛꯇꯧꯅꯦ ꯂꯣꯡ-ꯂꯣꯡꯉꯒ ꯀꯣ ꯆ ꯆꯔꯒ ꯃꯥ ꯈꯨꯅꯣꯛꯇꯨꯒ
ꯆꯥꯎꯄꯪ ꯇꯧꯔ ꯂꯩꯔꯦꯅꯦꯖꯤ꯫ ꯃꯥꯅꯒ ꯅꫭꯛꯑꯗꯤ ꯅꯨꯄꯥ ꯎꯕ ꯃꯈꯩ ꯑ꯭ꯁ ꯉꯥꯎꯔꯅꯤꯅꯦ
ꯎꯝ ꯅꯍꯥꯟ ꯑꯩꯈꯣꯏ ꯏꯅꯦ-ꯏꯅꯦ ꯃꯆꯥ ꯅꯨꯄꯥ ꯑꯃ ꯂꯩꯕꯗꯣ ꯑꯩꯈꯣꯏ ꯏꯅꯦ ꯃꯆꯥ ꯅꯨꯄꯥ ꯂꯩꯗꯅ ꯃꯈꯥꯗ ꯁꯣꯔꯣꯛ ꯃꯅꯥꯛꯇ ꯂꯩꯥꯏꯕꯗꯣ
ꯎꯝ
ꯀꯣꯜ ꯇꯧꯕꯅꯦꯕ ꯃꯥꯒ
ꯎꯝ
ꯎꯝ ꯃꯥꯁꯦ ꯂꯣꯛ ꯈꯨꯕ ꯃꯥꯜꯂꯦ ꯁꯤ ꯏꯃꯥꯟꯕꯤꯁꯦ ꯑꯗꯨꯨꯝ ꯈꯣꯔꯛꯄ ꯃꯥꯜꯂꯦ ꯕꯣꯔꯥꯒꯨꯝꯕ ꯊꯣꯛꯄ ꯃꯥꯜꯂꯦ ꯑꯗꯨ ꯅꯨꯄꯥꯅ ꯑꯃꯃꯛ ꯑꯩꯉꯣꯟꯗ ꯑꯃꯨꯛ ꯇꯧꯁꯦ ꯍꯥꯏꯔ ꯇꯧꯔꯣ ꯑꯁ ꯃꯥꯟꯕꯤꯗꯨꯗꯤ ꯇꯥꯜꯂꯦꯍꯦ ꯇꯨꯀꯠꯆꯩꯌꯦ
ꯍꯥ-ꯑ ꯑꯃꯛ ꯈꯣꯖꯤꯜ ꯂꯦ ꯑꯃꯛ ꯈꯣꯖꯤꯜ ꯂꯦꯑ ꯍꯥꯏꯕ ꯃꯥꯁ ꯇꯔ ꯏ꯭ꯔꯦ ꯑꯗꯨ ꯉꯥꯡꯒꯜꯂꯤꯗꯅ ꯑꯗꯨ ꯄꯥꯗꯨꯁꯨ ꯌꯥꯝ ꯅꯣꯛꯅꯤꯡꯉꯦ ꯅꯨꯨꯄꯥ ꯀꯣꯏꯗ꯭ꯔꯣ ꯑꯩꯅ ꯍꯥꯏꯕꯒ ꯃꯥꯗꯤ ꯃꯁꯛ ꯊꯤꯕ ꯅꯨꯄꯥ ꯀꯣꯏꯗꯤꯌꯦ ꯑꯃꯨ ꯍꯥꯏꯔꯛꯏꯌꯦ
ꯉꯁꯥꯏꯗꯤ ꯀꯌꯥ ꯐꯖꯥꯔꯗꯅ ꯍꯧꯖꯤꯇꯤ ꯅꯨꯄ ꯀꯣꯏꯕ꯭ꯔꯅꯦ ꯃꯥ
ꯎꯝ ꯑ ꯃꯥꯅ ꯑꯃꯨꯛ ꯍꯥꯏꯔꯛꯑꯦ ꯃꯥꯗꯤ ꯃꯁꯛ ꯐꯖꯕ ꯇꯥꯏꯗ ꯃꯁꯛ ꯊꯤꯕꯅꯤ ꯍꯣꯏꯗꯤ ꯀꯥꯏꯅꯀꯣ
ꯌꯥꯝ ꯅꯣꯛꯅꯤꯡꯕꯅꯦ
ꯑꯥ-ꯑꯥ ꯌꯥꯝ ꯀꯣꯏꯅꯕ ꯃꯥꯜꯂꯦꯅꯦ ꯑꯗꯨꯁꯨ
ꯑꯃ ꯀꯣꯏꯕꯅꯦ ꯈꯧꯄꯝ ꯅꯨꯄꯥꯗꯤ ꯅꯍꯥꯟ ꯀꯣꯏꯕꯗꯣ
ꯍꯧꯖꯤꯛꯐꯥꯎ ꯀꯣꯏꯅꯔꯤꯕꯣ
ꯎꯝ ꯀꯣꯏꯅꯅꯤ ꯑꯁ ꯈꯠꯅꯕꯗꯤ ꯇꯥꯅꯤꯡꯗꯕꯅ ꯈꯠꯅꯕ ꯍꯧꯔꯗꯤꯀꯣ ꯈꯤꯇꯪ ꯈꯤꯇꯪꯒꯤ ꯋꯥꯗꯣ
ꯌꯥꯝ ꯀꯩꯅꯣ ꯇꯧꯕ ꯃꯥꯜꯂꯤ ꯊꯃꯣꯏ ꯁꯦꯡꯕ ꯃꯥꯜꯂꯤꯅꯤ ꯍꯧꯖꯤꯛꯇꯤ
ꯎꯝ ꯑꯩꯈꯣꯏꯅ ꯌꯥꯝ ꯍꯥꯏꯗꯤ ꯑꯩꯈꯣꯏꯅ ꯈꯠꯄ ꯃꯥꯅꯤ ꯍꯥꯏꯗꯤ ꯅꯨꯄꯥꯗ ꯂꯨꯞꯄꯒ ꯇꯧꯕ ꯃꯥꯅꯦ
ꯑꯃ ꯈꯛꯇ ꯀꯣꯏꯕ ꯑꯗꯨꯒ
ꯃꯥ ꯃꯥꯁꯨ ꯑꯃ ꯈꯛꯇ ꯀꯣꯏꯕ ꯑꯗꯨ ꯑꯣꯏꯔꯖꯨ ꯂꯩꯗꯅ ꯅꯨꯡꯁꯤꯕꯗ ꯑꯗꯨꯝ ꯆꯪꯕ ꯃꯤ ꯂꯩꯌꯦ ꯍꯥꯏ ꯂꯩꯗꯅ
ꯍꯥꯏꯗꯤ ꯑꯗꯨ ꯀꯣꯝꯇ ꯇꯧꯗꯦꯗ ꯑꯗꯒꯤ ꯅꯨꯡꯇꯤꯒꯤ ꯋꯥꯔꯤ ꯏꯁꯥꯕꯨ ꯀꯩ ꯋꯥꯔꯤ ꯁꯥꯏꯔꯤꯅꯣ ꯈꯪꯗꯦ
ꯅꯨꯡꯁꯤꯅꯔꯁꯨ ꯃꯇꯥꯡ ꯃꯇꯝ ꯂꯩ ꯍꯥꯏꯕꯅꯤꯗ ꯑꯩꯅ ꯍꯥꯏꯕꯗꯤ
ꯀꯔꯤꯒꯤ ꯋꯥꯔꯤꯒꯗ ꯃꯗꯨꯗꯤ ꯀꯣꯟ ꯑꯗꯨꯝ ꯇꯧꯔꯒ ꯂꯩꯃꯤꯁꯦ ꯑꯗꯨꯝ ꯊꯥꯅꯔ ꯂꯩꯌꯦꯦꯕ
ꯎꯝ ꯀꯣꯜ ꯄꯥꯏꯈꯠꯇ꯭ꯔꯗꯤ ꯑꯗꯨꯝ ꯈꯠꯅꯕ ꯃꯤ ꯂꯩꯌꯦꯕ ꯑꯟꯗꯔꯁꯇꯦꯟꯗꯤꯡ ꯂꯩꯇ꯭ꯔꯒ ꯅꯨꯡꯁꯤꯅꯕ ꯍꯥꯏꯕꯁꯦ
ꯀꯔꯤ ꯀꯔꯤ ꯋꯥꯔꯤ ꯀꯔꯤ ꯀꯔꯤ ꯋꯥꯔꯤ ꯁꯥꯏꯅꯣ ꯈꯪꯗꯦ ꯃꯥ ꯃꯣꯏ ꯕꯦꯔꯥꯅꯦ
ꯎꯍꯨꯝ ꯈꯪꯗꯦ ꯃꯥ ꯃꯋꯥꯗꯨꯁꯨ ꯈꯔ ꯋꯥ ꯀꯟꯅ ꯉꯥꯡꯕ ꯍꯩꯇꯕ ꯃꯥꯜꯂꯦ
ꯃꯥꯅ ꯂꯩꯕ ꯖꯥꯠꯔꯥ
ꯗꯨꯝꯑꯣꯏꯕ ꯃꯥꯜꯂꯦꯗ ꯅꯨꯡꯁꯤꯃꯥꯟꯕꯒꯤ ꯅꯨꯡꯁꯤꯃꯟ ꯑꯗꯨꯒꯤꯅꯦ ꯃꯥꯕꯨ ꯅꯠꯇ꯭ꯔꯗꯤ ꯑꯇꯣꯞꯄ ꯑꯣꯏꯔꯗꯤ ꯍꯥꯟꯅ ꯂ ꯂꯧꯊꯣꯛꯄꯤꯈꯅꯤ
ꯅꯨꯄꯥꯗꯨꯕꯨ ꯐꯕ꯭ꯔꯅꯦ
ꯐꯩꯌꯦ ꯑꯗꯣ ꯑꯩꯁꯨ ꯂꯋꯥꯏ ꯇꯥꯔ ꯂꯋꯥꯏ ꯈꯨꯟꯗꯒꯤꯅꯦꯕ ꯌꯥꯝ ꯅꯨꯡꯁꯤꯅꯔꯒ ꯂꯩꯌꯦ ꯃꯕꯅꯤꯗꯤ
ꯑꯣꯏꯔꯣꯏꯗ
ꯎꯝ ꯍꯣꯔꯦ ꯆꯍꯤ ꯇꯔꯥ ꯀꯨꯟ ꯐꯥꯎ ꯅꯨꯡꯁꯤꯅꯕ ꯃꯤꯁꯤꯡꯗꯣ ꯑꯣꯏꯗ꯭ꯔꯒ
ꯃꯥꯕꯨ ꯂꯥꯛꯀꯅꯤ ꯍꯥꯏꯕ꯭ꯔꯥꯅꯦ
ꯈꯪꯗꯦ ꯑꯦ-ꯍꯦ-ꯑꯦ ꯖꯥꯠ-ꯖꯥꯠꯅꯦ ꯃꯥꯕꯥꯅꯤꯒꯤ ꯋꯥꯔꯤꯁꯦ
ꯂꯥꯛ-ꯂꯥꯛ ꯑꯗꯨ ꯂꯩꯔꯤ ꯏꯍꯦ-ꯍꯦ ꯍꯥ
ꯎꯅꯒꯦꯔꯣ ꯎꯅꯔꯣꯏꯔ ꯎꯅꯠꯇ꯭ꯔꯤꯉꯩꯗ ꯇꯣꯅꯒꯦꯔꯥ ꯈꯪꯗꯦ
ꯃꯣꯏꯅꯤ ꯈꯪꯅꯕ ꯀꯨꯏꯔꯕꯅꯦ
ꯊꯥ ꯇꯔꯨꯛ ꯇꯔꯦꯠ ꯑꯗꯨꯃꯥꯏꯅꯗꯤ ꯌꯧꯔꯝ ꯅ ꯇꯔꯣ ꯎ ꯇꯔꯣ ꯀꯨꯝꯃ ꯇ꯭ꯔꯦ ꯀꯨꯝꯃꯗꯤ ꯌꯧꯔꯝꯅꯤꯗ
ꯑꯁ ꯀꯨꯗꯣꯏꯅꯦ ꯑꯗꯨꯗꯤ
ꯎꯝ ꯎꯟꯅꯕꯗꯤ ꯌꯥꯔ ꯕꯅꯦ
ꯊꯥ ꯇꯔꯨꯛ ꯇꯔꯦꯠ ꯈꯛꯇ ꯇꯧꯔꯒ ꯌꯥꯝ ꯈꯟꯅꯕ ꯑꯗꯨꯒ
ꯎꯝ ꯈꯠꯅꯩꯌꯦꯕ ꯅꯨꯄꯤꯅꯅꯦ ꯈꯠꯅꯕꯗꯨꯗꯤ ꯅꯨꯄꯥꯅ ꯅꯠꯇꯦꯕ
ꯀꯩꯅꯣ ꯇꯧꯈ꯭ꯔꯕꯅꯦ ꯃꯣꯏ ꯁꯛ ꯃꯥꯏꯒ ꯈꯪꯅꯈ꯭ꯔꯕ
ꯈꯪꯅꯗ꯭ꯔꯤꯌꯦꯦ ꯑꯗꯨꯒꯤꯅꯦ ꯑꯩꯅ ꯍꯥꯏꯕꯗꯣ ꯈꯪꯅꯕ ꯌꯥꯔꯕꯅꯦꯕ
ꯑꯁ ꯑꯗꯨꯗꯤ ꯈꯠꯅꯕ ꯀꯥꯟꯗ ꯎꯕ ꯃꯇꯝꯗ ꯆꯦꯟꯠ ꯅꯥꯏꯗꯅ ꯐꯕꯤꯔꯛꯑ ꯀꯥꯟꯅꯤꯀꯣ
ꯎꯝ ꯐꯣꯟꯗꯒꯗꯤ ꯑꯁꯦꯡꯕꯗꯒꯤꯗꯤ ꯇꯣꯡꯉꯥꯂꯦꯗꯅꯀꯣ ꯃꯤ ꯍꯥꯏ
ꯎꯝ ꯇ ꫭꯉꯥꯜꯂꯦ-ꯇ ꫭꯉꯥꯜꯂꯦ
ꯚꯤꯗꯤꯑꯣ ꯀꯣꯜꯗ ꯊꯤꯔꯁꯨ ꯁꯦꯝꯦꯡꯕꯗ ꯐꯖꯕ ꯂꯩ ꯚꯤꯗꯤꯑꯣ ꯀꯣꯜꯗ ꯐꯖꯔꯁꯨ ꯁꯦꯝꯦꯡꯕꯗ ꯊꯤꯕ ꯂꯩꯌꯦꯕ ꯃꯤꯁꯦ
ꯏꯃꯥꯟꯅꯕ ꯅꯃꯥꯟꯅꯕꯗꯨꯗꯤ ꯅꯃꯥꯟꯅꯕꯤꯗꯨꯗꯤ ꯐꯖꯕꯅꯤꯍꯦ ꯐꯣꯟꯗꯗꯤ ꯌꯥꯝ ꯐꯖꯔꯖꯥꯠꯅꯤ ꯑꯩ ꯐꯥꯎ ꯉꯥꯎꯔꯤꯅꯤ ꯀꯩꯅꯣ꯫
ꯃꯥꯅ ꯄꯥꯏꯕꯗꯨꯁꯨ ꯑꯗꯨꯝ ꯉꯧꯔꯒꯀꯣ
ꯎꯝ
ꯐꯖꯕꯅꯦ ꯌꯥꯝ
ꯌꯥꯏ ꯃꯥ ꯄꯥꯏꯕ
ꯀꯩꯅꯣꯝ ꯃꯆꯥ ꯑꯃꯈꯛꯇ ꯄꯣꯛꯄ ꯍꯣꯏ ꯃꯥ ꯍꯟꯗꯣ
ꯀꯅꯥ꯫
ꯅꯣꯏ ꯃꯛ ꯌꯨꯝ ꯃꯊꯛꯇ ꯂꯩꯕꯗꯣ
ꯃꯆꯥꯅꯨꯄꯤ
ꯃꯆꯥ ꯅꯨꯨꯄꯤ ꯑꯃꯈꯛꯇ ꯄꯣꯛꯄ ꯑꯩꯈꯣꯏ ꯏꯃꯥꯍꯟꯗꯣ
ꯑꯥꯝ
ꯑꯗꯨꯅ ꯍꯥꯏꯕꯅꯤ ꯃꯁꯛ ꯃꯥꯟꯗ꯭ꯔꯒꯅ ꯅꯍꯥꯜ ꯑꯩ ꯂꯛꯄꯀꯥꯟꯗ ꯌꯥꯝ ꯅꯣꯛꯅꯤꯡꯅꯦ ꯑꯗꯨꯒ ꯃꯆꯥ ꯅꯨꯨꯄꯤꯅꯦ ꯑꯁ ꯇꯅꯤꯡꯗꯤꯍꯦ ꯎꯁ ꯋꯥ ꯍꯥ
ꯑꯗꯨꯁꯨ ꯑꯗꯨꯁꯨ ꯐꯖꯅ ꯇꯧꯕ ꯃꯥꯂꯦꯅꯦ ꯇꯤꯔꯣ
ꯎ ꯏꯆꯥꯅꯕꯤ ꯑꯩꯈꯣꯏ ꯍꯧꯖꯤꯛꯤ ꯃꯥꯗꯣ ꯏꯅꯦ ꯑꯩꯈꯣꯏꯗ ꯂꯩꯝꯅꯤꯅ ꯇꯧꯕꯁꯨ ꯐꯪꯗꯕ ꯃꯥꯜꯂꯦ
ꯑꯦꯛꯖꯥꯝꯁꯨ ꯅꯛꯄ ꯃꯥꯜꯂꯤꯗ ꯃꯥꯒꯤꯗꯣ
ꯑ ꯑꯗꯨꯁꯨ ꯆꯍꯤ ꯇ ꯇꯔꯨꯛ ꯇꯔꯦꯠꯔ ꯈꯪꯅꯩ ꯍꯥꯏꯕ ꯆꯍꯤ ꯑꯍꯨꯝ ꯃꯔꯤꯔ
ꯃꯕꯥꯅꯤꯒꯤ ꯃꯕꯥꯅꯤꯒꯤ ꯈꯨꯍꯪ ꯈꯨꯈꯪ ꯅꯗꯣ ꯌꯥꯗꯦꯕ ꯀꯩꯅꯣ ꯑꯃꯨꯛ ꯇꯣꯛꯑꯒ ꯑꯃꯨꯛ ꯇꯧꯕ ꯑꯃꯨꯛ ꯇꯣꯛꯑꯒ ꯑꯃꯨꯛ ꯇꯧꯕꯀꯣ
ꯑꯣ ꯃꯥꯗꯤ ꯑꯗꯣ ꯆꯍꯤ ꯆꯍꯤ ꯑꯃꯗꯨꯀꯨꯝꯕ ꯅꯨꯡꯁꯤꯅꯗꯕꯗꯨꯁꯨ ꯍꯧꯕꯗꯤ ꯑꯗꯨꯝ ꯎ ꯄꯥꯔ ꯂꯩꯔꯦꯕ ꯃꯥꯗꯤ
ꯑ ꯌꯥꯔꯦ ꯑꯗꯣ ꯌꯥꯗꯦꯕ ꯃꯥ ꯀꯩꯅꯣ ꯇꯧꯈ꯭ꯔꯕꯅꯦꯕ ꯑ ꯑꯗꯁꯨ ꯑꯥꯗ ꯆꯠꯂꯤꯉꯩꯗꯁꯨ ꯑꯗꯨꯝ ꯈꯪꯅꯕꯅꯦꯕ ꯃꯥꯗꯣ ꯑꯇꯣꯞꯄꯒ
ꯈꯪꯗꯦ ꯅꯣꯏꯅꯦ ꯐꯖꯅ ꯈꯪꯉꯝꯅꯦ ꯑꯩꯗꯤ ꯐꯖꯅ ꯈꯪꯗꯦꯕ ꯅꯍꯟ ꯃꯥ ꯍꯥꯟꯅ ꯆꯠꯄ ꯃꯐꯝꯗ ꯆꯠꯄꯗ ꯀꯥꯟꯗꯒꯤ ꯈꯪꯅꯈ꯭ꯔꯕꯅꯦ ꯍꯥꯏ
ꯑꯗꯨ ꯑꯗꯨꯕꯨꯗꯤ ꯆꯨꯝꯕꯅꯦꯕ
ꯑ ꯃꯥꯗꯤ ꯂꯣꯏꯌꯜꯒꯤ ꯌꯥꯝ ꯇꯥꯏꯞꯇꯀꯣ ꯑꯩꯉꯣꯟꯗꯒ ꯍꯥꯏꯕ ꯁꯥꯔꯤꯅꯦꯅ ꯍꯥ ꯏꯕꯅꯤ ꯂꯩꯃꯤꯟꯅꯕꯒ ꯏꯕꯥꯅꯤ ꯂꯩꯃꯤꯟꯅꯕꯀꯥꯟ ꯀꯣꯏꯕꯗꯖꯦ ꯀꯣꯏꯔ ꯈꯔꯣ ꯀꯥꯟꯅ ꯑꯩꯉꯣꯟꯗꯀꯣꯀꯣꯠꯇ ꯁꯤꯜꯂꯀꯥ ꯇꯧꯕꯖꯅꯤ
ꯀꯩꯅꯣꯗꯣ ꯑꯁꯤ ꯈꯨꯟꯒꯤ ꯈꯨꯟꯒꯤ ꯄꯥꯈꯪ ꯑꯃꯗꯣ
ꯎꯝ ꯑꯗꯨꯗꯣ ꯈꯪꯉꯦ
ꯑ ꯑꯗꯨꯑꯣꯏꯔꯁꯨ ꯑꯗꯨꯒꯁꯨ ꯇꯧꯔꯤꯉꯩꯗ ꯑꯩ ꯐꯖꯅ ꯍꯥꯏꯕꯅꯤꯅꯦ
ꯆꯥꯏꯑꯦ ꯑꯗꯨꯒꯨꯝꯕ ꯃꯣꯏꯗꯣ ꯀꯃꯥꯏꯅ ꯅꯨꯡꯁꯤꯅꯒꯦꯔꯣ
ꯑꯗꯤ
ꯑꯗꯨꯒ ꯑꯗꯨ ꯅꯨꯄꯥꯗꯨꯅ ꯅꯍꯥꯟ ꯑꯗꯨ ꯅꯨꯄꯥꯗꯨꯅ ꯑꯩꯉꯣꯟꯗ ꯀꯣꯜ ꯇꯧꯔꯛ ꯑꯣ ꯈꯣꯠꯂꯣ ꯍꯥꯏꯕ ꯃꯥꯜꯂꯦ ꯃꯉꯣꯟꯗ ꯅꯪꯕꯨꯄꯥꯥꯝꯕ ꯃꯥꯜꯂꯦ ꯍꯥꯏꯔꯣꯕ
ꯑꯉꯥꯡ ꯃꯄꯥꯕꯨ ꯃꯥꯜꯂꯦ ꯃꯥꯗꯣ꯫
ꯃꯀꯣꯛꯇꯨ ꯆꯥꯛꯄ ꯖꯥꯥꯠꯅꯤ
ꯎꯝ ꯆꯥꯛꯄꯒꯤ ꯑꯣꯏꯔꯝꯅꯤ ꯃꯃꯥꯟꯅꯕꯤ ꯑꯃꯗꯣ ꯀꯣꯏꯕꯒꯤ ꯀꯣꯏꯒꯦ ꯇꯧꯔꯦꯔꯥ ꯈꯪꯗꯦ
ꯑꯗꯨꯒꯅꯦ
ꯃꯥꯟꯕꯤ ꯑꯃꯗꯣ ꯑꯗꯨꯅꯤ ꯀꯩꯀꯥꯟꯗꯕꯗ꯫ ꯈꯨꯟ ꯃꯁꯦꯟ ꯀꯣꯏꯅꯕ ꯌꯥꯝ ꯐꯠꯇꯕꯅꯦ ꯋꯥ ꯌꯥꯝ ꯊꯣꯛꯄꯅꯦꯕ
ꯑꯦ ꯅꯃꯥꯟꯅꯕꯤꯒꯤꯗ ꯑꯩ ꯌꯥꯝ ꯈꯪꯅꯤꯡꯉꯤꯅꯦ ꯎꯅꯕ ꯀꯥꯟꯗ ꯊꯥꯔꯛꯑꯣꯍ
ꯎꯅꯔꯔꯣꯏ ꯈꯥꯉꯦ ꯑꯩ ꯑꯁ ꯊꯥꯖꯗꯦ ꯑꯩꯗꯤ
ꯎꯅꯕ ꯀꯥꯟꯗ ꯑꯃꯨꯛ
ꯃꯥꯏ ꯎꯅꯒꯤꯔꯣ ꯑꯥ ꯂꯥꯞꯄꯒ ꯂꯩꯕꯗꯣ ꯑꯃꯨꯛ ꯀꯥꯕꯁꯨ ꯌꯥꯗꯦ ꯀꯨꯝꯕꯁꯨ ꯌꯥꯗꯦ
ꯑꯗꯨꯁꯨ ꯃꯤ ꯈꯔꯗꯤ ꯌꯥꯝ ꯅꯨꯡꯁꯤꯔꯗꯤ
ꯃꯃꯥ ꯅꯨꯄꯥꯗꯨꯁꯨ ꯒꯦꯟ ꯇꯥꯗꯤ ꯇꯥꯔꯝꯅꯤ ꯑꯗꯨ ꯑꯣꯏꯔꯁꯨ
ꯊꯥꯒꯨꯝꯕ ꯆꯥꯗ꯭ꯔꯣ
ꯆꯥꯗꯦꯗ ꯎꯝ ꯃꯥ ꯅꯨꯄꯗꯨꯁꯨ ꯊꯥꯕ ꯀꯥꯟꯗ ꯀꯔꯤꯁ ꯄꯥꯗꯦꯕꯀꯣ
ꯑꯥ
ꯅꯣꯏꯔꯁꯨ ꯇꯥꯛꯄ ꯁꯥꯔꯤꯅꯦ
ꯍ
ꯌꯥꯝ ꯅꯥꯏꯕꯅꯤꯅ ꯃꯤꯁꯤꯡꯁꯦ ꯖꯥꯠ ꯖꯥꯅꯤꯗ
ꯃꯁꯛ ꯃꯥꯟꯗꯕꯁꯤꯡꯅ ꯇꯧꯔꯦꯅꯦ
ꯎꯝ ꯅꯝ ꯈꯨꯠꯅ ꯇꯧꯋꯤ ꯍꯥꯏꯕ ꯄꯩꯅꯃꯣꯗꯤ ꯌꯥꯝꯦꯝ ꯀꯌꯥꯔ ꯁꯥ ꯍꯥꯏꯗꯤ ꯌꯥꯗ꯭ꯔꯗꯤ ꯁꯥꯠ ꯁꯟꯗꯣꯛꯄ ꯌꯥꯗ꯭ꯔꯗꯤ ꯁꯥꯠ ꯁꯟꯗꯣꯛꯄ ꯑꯩꯗꯤ ꯆꯅꯥꯗ꯭ꯔꯗꯤ ꯈꯟꯅꯔꯒ ꯂꯩꯗꯣꯏ ꯁꯔꯨꯔꯛꯄꯨꯗꯤ ꯆꯠꯅꯗ꯭ꯔꯗꯤ ꯑꯗꯨꯝ ꯍꯨꯟꯗꯣꯛꯄ ꯇꯥꯕꯅꯤꯅꯦ
ꯑꯗꯨꯅꯤ ꯑꯗꯨꯅꯤ ꯑꯗꯨꯅ ꯄꯦꯁ
ꯎꯝ
ꯀꯩꯅꯣ ꯌꯥꯝ ꯌꯥꯝ ꯀꯩꯅꯣ ꯌꯥꯝ ꯇꯧꯈ꯭ꯔꯦꯗ ꯅꯠꯇ꯭ꯔꯥ
ꯎꯝ ꯃꯣꯏ ꯒꯦꯡꯉꯁꯨ ꯂꯣꯏ ꯑꯁ ꯅꯥꯏꯔꯤꯍꯦ ꯆꯥꯛ ꯃꯥꯟꯗ꯭ꯔꯒ
ꯇꯥꯎ ꯃꯅꯦ ꯇꯥꯎ ꯃ ꯃꯣꯏ
ꯃꯁꯛ ꯃꯥꯟꯕꯤ ꯑꯩꯈꯣꯏꯅ ꯈꯠꯄ ꯃꯥꯜꯂꯒ ꯑꯩꯈꯣꯏꯅ ꯀꯩꯝꯇ ꯇꯧꯔꯝꯗ꯭ꯔꯦ ꯃꯣꯏꯅ ꯍꯦꯟꯒꯦ ꯇꯧꯍꯦ
ꯃꯄꯥꯟꯗꯗꯤ ꯀꯩꯅꯣ ꯌꯥꯝ ꯁꯥꯕ
ꯎꯝ ꯃꯅꯨꯡꯗꯗꯤ ꯎꯝ ꯃꯅꯨꯡꯗꯗꯤ ꯌꯥꯝ
ꯃꯅꯨꯡꯗ ꯃꯣꯏꯗ ꯃꯅꯨꯡꯗ ꯑꯦꯛꯁꯟ ꯂꯧꯕꯀꯣ
ꯎꯝ ꯁꯨꯝ ꯇꯧꯋꯦꯕ ꯍꯧꯖꯤꯛ ꯍꯧꯖꯤꯛ ꯑꯃꯨꯛ ꯍꯧꯖꯤꯛ ꯑꯗꯨꯝ ꯈꯪꯈ꯭ꯔꯦꯕ ꯃꯣꯏꯒꯤꯗꯣ
ꯎꯝ
ꯅꯍꯥꯟꯗꯤ ꯑꯗꯨꯝ ꯂꯥꯞꯅ ꯂꯩꯕꯒꯤ ꯑꯗꯨꯝ ꯈꯪꯏꯕ ꯋꯥꯁꯨ ꯄꯩꯁꯥ ꯂꯣꯜꯂꯦ
ꯀꯅꯥꯔꯥ
ꯃꯥꯟꯕꯤꯁꯤꯡꯗꯣ
ꯑꯁ ꯑꯗꯨ ꯀꯨꯝꯕꯗ ꯍꯩꯕ ꯖꯥꯠꯅꯤꯅꯦ
ꯎꯝ ꯍꯣꯏ ꯑꯩꯈꯣꯏ ꯇꯤꯟꯅꯕꯗꯤ ꯑꯁ ꯇꯗꯥꯔꯦ ꯗꯔꯛꯅꯤ
ꯗꯥꯏꯔꯦꯛꯅ ꯐꯠꯇ꯭ꯔꯣꯅꯦ
ꯎꯝ ꯗꯔꯦ ꯇꯔꯦꯅꯦ ꯑꯩꯈꯣꯏꯗꯤ ꯌꯥꯗ꯭ꯔꯗꯤ ꯇꯣꯛꯈ꯭ꯔꯣ ꯆꯄꯣꯅꯦꯕꯖꯤ ꯀꯣ ꯄꯥ ꯃꯁꯛ ꯈꯨꯊꯤꯗꯨꯒ ꯀꯩ ꯀꯥꯟꯅꯗꯕꯗ꯫ ꯑꯩꯈꯣꯏꯗꯤ ꯑꯗꯨꯃꯥꯏ ꯉꯥꯡꯉꯦꯕ
ꯑꯗꯨꯅꯦ ꯗꯣꯡ ꯗꯣꯡ ꯍꯥꯏꯗꯣꯛꯄꯗꯨꯅ ꯐꯕꯅꯤꯍ
ꯎꯝ ꯑꯣꯏꯁꯨ ꯑꯣꯏꯔꯣꯏꯗꯕꯗꯨꯕꯨ ꯐꯖꯅ ꯅꯨꯡꯁꯤꯅꯔꯒ ꯀꯅꯗꯦ ꯃꯇꯝꯁꯨ ꯃꯥꯡꯉꯦ ꯅꯨꯡꯁꯤꯕꯤꯈ꯭ꯔꯗꯤ ꯃꯤ ꯍꯥꯏꯕꯗꯤ ꯋꯥꯕꯅꯦꯕ
ꯎꯝ꯫
ꯐꯖꯅ ꯅꯨꯡꯁꯤꯕꯤꯈ꯭ꯔꯗꯤ ꯗꯦꯝ ꯀꯤꯌꯔ ꯂꯧꯔꯒ ꯅꯨꯡꯁꯤꯕꯅ ꯐꯔꯦ꯫ ꯑꯗꯨꯁꯨ ꯑꯣꯏꯔꯣꯏꯗꯕ ꯑꯗꯨ
ꯎꯝ
ꯀꯣꯏꯗꯧ ꯁꯔꯨꯛꯄꯨꯗꯤꯀꯣ ꯑꯃꯕꯨ ꯇꯧ ꯑꯃꯕꯨ ꯇꯧ ꯑꯗꯨꯅ ꯐꯔꯦꯗꯤꯑ꯫
ꯊꯥꯖꯕ ꯂꯩꯕꯗꯨ ꯅꯠꯇꯦ ꯃꯤ ꯑꯃꯐꯥꯎ ꯇ
ꯍꯗꯛꯀ ꯍꯟꯗꯛꯀꯥꯟꯗꯤ ꯃꯤ ꯑꯃ ꯄꯣꯊꯥꯖꯕ ꯍꯥꯏꯕꯁꯦ ꯌꯥꯝ ꯂꯨꯈ꯭ꯔꯕ ꯄꯣꯠꯅꯤ
ꯎꯝ ꯊꯖꯕ ꯂꯩꯕꯁꯦ ꯃꯤ ꯍꯥꯏꯕꯗꯤ ꯑꯍꯦꯟꯕꯄꯥꯥ ꯑꯃ ꯉꯥꯛꯇꯅꯦꯕꯀꯣ
ꯍꯟꯗꯛ ꯍꯟꯗꯛ ꯍꯟꯗꯛ ꯍꯟꯗꯛꯀꯤꯗꯨꯣ ꯎꯗ꯭ꯔꯣꯅꯦ
ꯈꯪꯉꯦ ꯑꯗꯨꯁꯨ ꯍꯦꯟꯃꯜꯂꯦ ꯑꯗꯨ ꯃꯣꯏꯁꯨ ꯀꯩꯅꯣ꯫ ꯐꯖꯅ ꯅꯨꯡꯁꯤꯕ ꯁꯥꯔꯒꯀꯣ
ꯑꯗꯨꯁꯨ ꯕꯦꯔꯥꯅꯤ ꯑꯗ ꯑꯩ ꯉꯛꯄꯩ ꯋꯥꯅꯤꯅ
ꯍꯥꯠꯇꯧ ꯄꯔ ꯁꯣ ꯍꯥꯏꯔ
ꯅꯨꯄꯤꯗꯨꯁꯨ ꯅꯨꯄꯤꯗꯣ ꯃꯈꯨꯠꯇꯣ ꯀꯩꯅꯣ ꯌꯥꯝ ꯇꯧꯋꯦꯅꯦ ꯃꯈꯀꯣꯏꯠꯇ ꯃꯈꯀꯣꯏꯠꯇ ꯕꯔꯥ ꯀꯥ ꯃꯥꯂ ꯑꯩꯣꯏ ꯑꯩꯈꯣꯏꯒ ꯆꯞꯥꯟ ꯑꯩꯈꯣꯏꯒ ꯃꯥꯟꯅꯗꯕ ꯃꯥꯜꯂꯦ ꯃꯈꯨꯠ
ꯑꯣ ꯑꯗꯨ ꯁ ꯆꯥ ꯅꯨꯄꯤ ꯂꯩ ꯃꯋꯥ ꯃꯣꯏ ꯅꯨꯄꯥꯁꯨ ꯂꯩ ꯍꯥꯏꯌꯦ ꯅꯨꯄꯤꯁꯨ ꯃꯆꯥꯁꯨ ꯂꯩ ꯍꯥꯏꯌꯦ ꯅꯨꯄꯤꯗꯨꯁꯨ꯫
ꯎꯝ ꯅꯨꯄꯤꯗꯨꯁꯨ ꯃꯆꯥ ꯂꯩ ꯍꯥꯏꯌꯦ ꯑꯩ ꯁꯨꯝ ꯇꯥꯕ ꯀꯥꯟꯗꯀꯣ
ꯀꯔꯤ ꯄꯤꯠꯇꯅꯣ ꯍꯥꯏꯕꯅꯤꯅ ꯅꯨꯄꯤꯁꯤꯡꯁꯨ
ꯆꯁꯨ ꯀꯌꯥ ꯐꯥꯏꯗꯗꯦꯅꯦ
ꯎꯝ
ꯅꯨꯄꯥꯒꯤ ꯅꯨꯄꯥꯒꯤ ꯀꯩꯅꯣꯗꯗꯤ ꯑꯁ ꯀꯌꯥꯔ ꯐꯣꯔ ꯀꯌꯥꯔꯅꯦ
ꯎꯝ
ꯐꯥꯏꯚ ꯐꯥꯏꯚ ꯌꯎꯗꯕꯅꯤꯅꯦ
ꯅꯨꯄꯥꯔꯣ
ꯎꯝ
ꯅꯦꯝꯕ꯭ꯔꯣ ꯑꯩꯗꯤ ꯁꯦꯝꯗ ꯎꯗ꯭ꯔꯤ
ꯌꯥꯝ ꯅꯦꯝꯕꯖꯥꯠꯅꯤ
ꯍꯧꯖꯤꯛꯇꯤ ꯈꯔ ꯐꯖꯔꯦ ꯅꯨꯄꯥꯗꯨꯁꯨ ꯃꯥ ꯅꯨꯄꯤꯗꯨꯁꯨ ꯊꯤꯌꯦꯕꯀꯣ ꯊꯤꯕꯗꯤ
ꯊꯤꯍ ꯑꯗꯨ ꯑꯣꯏꯔꯁꯨ ꯃꯥꯗꯤ ꯀꯩꯅꯣ ꯌꯥꯝ ꯇ ꯃꯣꯏ ꯆꯦꯡꯉꯤꯗꯅ ꯃꯥꯒꯤꯗ ꯃꯥꯄꯨ ꯐꯈ꯭ꯔꯕꯅꯦ
ꯎꯝ ꯌꯥꯝ ꯅꯨꯡꯁꯤꯌꯦ ꯃꯣꯏꯗꯣ
ꯑꯦ ꯃꯥꯒꯤ ꯃꯥꯒꯤ ꯀꯩꯅꯣ ꯍꯟꯗꯛꯁꯦ ꯃꯥ ꯌꯥꯝ ꯀꯩꯅꯣ ꯌꯥꯝ ꯇꯧꯈ꯭ꯔꯕꯅꯤꯅꯦ ꯅꯨꯄꯤꯗꯣ
ꯑꯁ ꯌꯥꯝꯈ꯭ꯔꯦ ꯃꯥꯒꯤ ꯀꯩꯅꯣ ꯌꯥꯝ ꯐꯥꯎꯈ꯭ꯔꯦ꯫
ꯌꯥꯝ
ꯄꯩꯁꯥ ꯌꯥꯝ ꯇꯥꯜꯂꯕꯅꯦ ꯁꯤ ꯊꯣꯛ ꯁꯤ ꯊꯣꯛꯄꯗꯒꯤ ꯄꯩꯁꯥ ꯌꯥꯝ ꯇꯥꯔꯝꯅꯤ ꯌꯥꯝꯈ꯭ꯔꯦ ꯐꯖꯅ ꯌꯦꯡꯉꯣ ꯆꯪꯉꯒ
ꯑꯦ ꯃꯤ ꯂꯣꯏꯅ ꯅꯨꯡꯁꯤꯔꯦꯕ ꯃꯥꯕꯨ
ꯎꯝ ꯁꯄꯣꯔꯠꯁꯨ ꯇꯧꯕꯤꯔꯦ ꯃꯟ ꯄꯗꯦ ꯀ ꯈꯦꯂꯅꯤꯗ ꯍꯧꯖꯤꯛ ꯁꯥ
ꯑꯣꯁꯥ ꯑꯣꯁꯥꯗꯨ ꯅꯪꯁꯨ ꯁꯨꯃꯥꯏꯅ ꯇꯧꯔꯣꯅꯦ
ꯑꯩꯁꯨ ꯁꯨꯃꯥꯏꯅ ꯇꯧꯁꯤꯦꯔ ꯈꯜꯦ ꯑꯩ ꯅꯨꯄꯥꯗꯣ ꯑꯃꯨꯛ ꯑꯇꯣꯞꯄ ꯀꯣꯏꯍꯜꯂꯒ ꯎ
ꯐꯥꯎꯅꯕ
ꯎꯝ ꯐꯪꯅꯕꯕ ꯁꯨꯃꯥꯏꯅ ꯇꯧꯔꯁꯤꯔꯥ ꯐꯪꯗꯦ
ꯇꯧꯔꯣ ꯑꯗꯨꯅ ꯐꯔꯕꯅꯦ꯫
ꯑꯣꯏꯔꯣꯏꯗꯕ ꯅꯨꯄꯥ ꯈꯛꯇꯅꯤ ꯂꯩꯔꯤꯕꯁꯤꯡꯁꯨ ꯃꯊꯤꯕꯣꯛ ꯐꯤꯘ ꯆꯥꯅꯥꯡꯉꯥꯢ ꯂꯩꯇꯕ
ꯑꯍꯥꯟꯕꯗꯗꯤ ꯀꯩꯅꯣ ꯌꯥꯝ ꯇꯧꯔ ꯁꯥꯔꯣꯅꯦ ꯌꯥꯝ ꯐꯥꯎꯅ ꯀꯟꯕ ꯀꯌꯥ ꯍꯥꯏꯅ
ꯎ ꯃꯊꯤꯕ ꯀꯨꯝꯕ ꯆꯥꯅꯤꯡꯉꯥꯏꯁꯨ ꯂꯩꯇꯕ ꯀꯨꯝꯕ ꯍꯧꯖꯤꯛꯇꯤ ꯂꯥꯏꯔꯕ ꯅꯨꯄꯥꯅ ꯐꯔꯦ꯫ ꯍꯥꯏꯗꯤ ꯂꯥꯏꯔꯕ ꯅꯨꯄꯥꯁꯤꯅꯀꯣ ꯒꯦꯟ ꯇꯥꯔꯦ ꯍꯥꯏꯕ
ꯑꯗꯨ ꯅꯨꯄꯤꯅ ꯄꯥꯝꯗꯕꯩ ꯋꯥꯅꯤ ꯀꯩꯅꯣ
ꯎꯝ ꯅꯨꯄꯤꯁꯤꯡꯁ ꯄꯩꯁꯥ ꯂꯩ ꯕ ꯒꯥꯔꯤ ꯂꯩꯕ ꯐꯕ ꯏꯅꯥ ꯈꯨꯟꯕ ꯑꯗꯨꯝ ꯊꯤꯌꯦꯅ
ꯅꯨꯄꯤꯁꯤꯡꯖꯦ ꯅꯨꯄꯥꯅ ꯈꯔ ꯋꯥꯡ ꯆꯥꯎꯈ꯭ꯔꯕ
ꯅꯪꯅꯦ ꯋꯥꯡ ꯆꯥꯎ ꯌꯥꯔꯦꯅꯦ ꯗ꯭ꯔꯦꯁꯇꯨ ꯈꯤꯇꯪ ꯑꯗꯣꯝ ꯅꯥꯜꯂꯕ ꯑꯗꯨꯝ ꯂꯣꯢ ꯀꯦꯟꯈ꯭ꯔꯦ ꯂꯣꯢ ꯀꯦꯡ ꯎꯝ ꯍꯥꯏꯗꯤ ꯅꯨꯄꯤꯗꯤ ꯌꯥꯝ ꯂꯥꯏꯕ ꯈꯣꯏꯗꯁꯨ ꯆꯠꯄꯗꯨꯗꯤ ꯃꯣꯏ ꯑꯗꯨꯝ ꯋꯥꯒꯅꯤ ꯈꯪꯕꯒꯤꯀꯣ
ꯑꯗꯨꯅꯤ
ꯋꯥꯒꯅꯤꯕ
ꯎꯝ
ꯑꯗꯨ ꯑꯣꯏꯁꯨ ꯂꯩꯌꯦꯗꯅ ꯃꯤ ꯍꯥꯏꯁꯤꯗꯤ
ꯎꯝ
ꯎꯝ ꯀꯩꯗꯧꯔꯒ ꯂꯩ